ꯑꯥ ꯑꯣ ꯑꯣ ꯌꯥꯔꯦ ꯌꯥꯔꯦ ꯌꯥꯔꯦ ꯊꯤꯀꯦ
ꯑꯦ ꯌꯥꯎ ꯀꯌꯥꯝ ꯀꯨꯏꯔꯒꯦ
ꯈꯪꯗꯦ ꯑꯩꯁꯨ ꯍꯧꯖꯤꯛ ꯀꯈꯣꯏ ꯊꯥꯉꯥꯏꯗ ꯌꯦꯡꯉꯗ ꯂꯥꯛꯑꯝꯕꯩ ꯃꯥꯅꯤ
ꯑꯣ ꯐꯔꯦ ꯐꯔꯦ ꯃꯊꯪ ꯃꯊꯪ ꯑꯗꯨꯗꯤ ꯅꯪ ꯀꯩꯅꯣ ꯇꯧꯗ ꯌꯥꯔꯣꯏ ꯎꯝ ꯍꯥꯏꯗꯤ ꯑꯩꯉꯣꯟꯗ ꯀꯣꯜ ꯇꯧꯕꯗꯤ ꯃꯤ ꯑꯍꯨꯝꯗ ꯍꯦꯟꯅ ꯇꯧꯕ ꯌꯥꯔꯣꯏꯕ ꯃꯤ ꯑꯍꯨꯝ ꯍꯥꯏꯁꯦ ꯀꯣꯜ ꯑꯍꯨꯝꯂꯛꯀꯨꯝꯕꯗꯒꯤ ꯍꯦꯟꯅ ꯍꯥꯟꯅꯗꯤ ꯑꯗꯨꯝ ꯔꯤꯁꯤꯞ ꯇꯧꯕꯒꯤꯗꯤ ꯑꯂꯤꯃꯤꯠ ꯇꯦꯠ ꯑꯣꯏꯒꯥꯏꯅ ꯍꯥꯏꯔꯝꯕꯅꯦꯕꯀꯣ ꯍꯧꯖꯤꯛꯀꯥꯟꯗꯤ ꯃꯤ ꯑꯃꯅ ꯀꯣꯜ ꯑꯍꯨꯝ ꯃꯤ ꯑꯃꯅ ꯃꯤ ꯑꯃꯗ ꯀꯣꯜ ꯑꯍꯨꯝꯃꯨꯛꯇꯒꯤ ꯍꯦꯟꯅ ꯇꯧꯕ ꯌꯥꯗꯕ ꯃꯥꯜꯂꯦꯕ
ꯎꯝ
ꯑꯗꯨꯅ ꯅꯪꯅꯁꯨ ꯃꯤ ꯑꯃ ꯀꯟꯁꯔꯟ ꯇꯧꯔꯒ ꯑꯃ ꯍꯥꯞꯄꯒ
ꯎꯝ ꯍꯥꯞꯄꯤꯕ ꯃꯤꯗꯨꯗ ꯑꯃꯨꯛ ꯇꯧꯅꯕ ꯑꯗꯨꯃꯥꯏꯅ ꯇꯧꯗ꯭ꯔꯗꯤ ꯍꯥꯟꯅ ꯑꯣꯜꯔꯦꯗꯤ ꯔꯦꯖꯤꯁꯇꯔ ꯇꯧꯈꯤꯕ ꯃꯤ ꯃꯈꯩꯁꯨ ꯍꯧꯖꯤꯛꯀꯥꯟꯗꯤ ꯄꯪꯇꯧ ꯇꯧꯕ ꯌꯥꯗ꯭ꯔꯥ ꯃꯥꯜꯂꯦꯕ
ꯈꯔ ꯃꯤ ꯍꯥꯞꯄꯨ ꯅꯪ ꯀꯣꯜ ꯇꯧ ꯌꯥꯅꯤꯉꯥꯏꯅꯤꯗꯥ ꯁꯤꯗꯤ ꯑꯣꯇꯣꯃꯦꯇꯤꯀꯦꯜꯂꯤ ꯂꯥꯛꯆꯕꯅꯦꯕ
ꯑꯩꯈꯣꯏ ꯑꯕꯦꯒꯤ ꯑꯕꯦꯒꯤ ꯍꯥꯞꯄꯦꯇꯅꯦ
ꯍꯥꯞꯄꯅꯦ ꯑꯗꯨ ꯍꯥꯞꯄꯗꯣ ꯉꯁꯥꯏꯒꯤ ꯑꯗꯨꯏ ꯑꯉꯥꯡꯗꯣ ꯑꯩꯅ ꯍꯥꯏꯕꯗꯨ ꯀꯌꯥ ꯑꯃ ꯊꯧ ꯁꯥꯗꯦ ꯃꯥ ꯉꯁꯤ ꯏꯝꯐꯥꯜ ꯆꯠꯂꯅꯤꯗ ꯍꯥꯏꯕꯅꯦꯕꯀꯣ
ꯎꯝ
ꯉꯁꯥꯏ ꯑꯩꯅ ꯅꯉꯗ ꯊꯥꯈꯤꯕ ꯂꯤꯡꯇꯣ
ꯎꯝ
ꯑꯗꯨ ꯂꯤꯡꯇꯣ ꯃꯉꯣꯟꯗ ꯊꯥꯔꯣ ꯊꯥꯔꯒ ꯃꯦꯟꯒꯗꯧꯕ ꯈꯣꯠꯀꯗꯕꯗꯨꯣ ꯃꯦꯟꯍꯜꯂꯣ ꯃꯦꯟꯍꯜꯂꯒ ꯈ꯭ꯋꯥꯏ ꯂꯥꯁꯇ ꯃꯣꯏ ꯀꯩꯅꯣ ꯀꯣꯑꯣꯗꯤꯅꯦꯇꯔ ꯃꯤ ꯃꯔꯤ ꯌꯥꯎꯕꯅꯦꯕ ꯀꯣꯑꯣꯗꯤꯅꯦꯇꯔ ꯃꯤ ꯃꯔꯤꯗꯨꯒꯤ ꯃꯅꯨꯡꯗ ꯄ꯭ꯔꯦꯝ ꯍꯥꯏꯅ ꯅꯨꯄꯥ ꯑꯃ ꯌꯥꯎꯕꯅꯦ ꯑꯗꯨ ꯐꯔꯤ ꯅꯝꯕꯔꯗꯨꯗ ꯃꯉꯣꯟꯗ ꯄꯤꯛ ꯇꯧꯔꯒ ꯃꯉꯣꯟꯗ ꯀꯩꯅꯣ ꯇꯧꯍꯟꯀꯣ ꯑꯥ ꯁꯃꯤꯠ ꯇꯧꯕꯕ ꯃꯉꯣꯟꯗ ꯇꯤꯛ ꯇꯧꯔꯒ ꯑꯗꯨꯏꯗꯤ ꯑꯗꯨꯗꯤ ꯅꯪꯒꯤꯁꯨ ꯑꯗꯨ ꯍꯧꯖꯤꯛꯀꯤ ꯒꯨꯒꯜ ꯐꯣꯝ ꯃꯜꯂꯝꯃ ꯇꯨꯡꯅꯅꯦꯅꯤꯔꯗ ꯌꯥꯝꯝꯊꯨꯑꯅꯥ ꯃꯥ ꯍꯧꯖꯤꯛ ꯏꯝꯐꯥꯟ ꯆꯠꯂꯝꯃꯅꯤ ꯆꯠꯈꯤꯗ꯭ꯔꯤꯕ ꯠꯂꯥ
ꯈꯪꯗꯦꯅꯦ ꯎꯝ
ꯑꯗꯨꯃ ꯍꯥꯞꯄꯒ ꯃꯣꯏꯁꯨ ꯄꯩꯁꯥ ꯍꯥꯏꯗꯤ ꯍꯪꯉꯦ ꯈꯪꯗꯕꯩꯀꯣ ꯋꯥꯊꯤ ꯃꯥꯟꯕꯩꯅꯦꯕ ꯐꯗꯗ ꯥꯏ ꯇꯥꯏ
ꯅꯪ ꯆꯉ ꯀꯗ ꯇꯧꯒꯦ ꯇꯧꯒꯦ ꯍꯥꯏꯔꯛꯅꯤ
ꯏ ꯍ ꯖꯚꯥꯔꯥ
ꯍ꯭ꯔꯦ ꯏꯗ
ꯎ
ꯐ ꯇꯉ ꯋꯥꯕꯅ ꯍꯥꯂ
ꯋꯥꯔꯤ ꯑꯗꯨꯝ ꯆꯨꯝꯅ
ꯍꯣꯏ ꯍꯣꯏ ꯍꯣꯏ ꯍꯣꯏ ꯍꯥꯏ
ꯀꯩꯅꯣ ꯇꯧꯗꯦ ꯍꯥꯏꯕ ꯌꯥꯗꯦ ꯍꯥꯏꯕꯅꯦ ꯑꯩꯁꯨ ꯄꯩꯁꯥ ꯆꯪꯉ ꯅ ꯃꯥꯥꯡꯉꯦ ꯀ ꯀ ꯇ ꯃꯣꯂ
ꯀꯔꯤ ꯇꯧꯋꯦꯕ ꯎꯝ
ꯐꯖꯅ ꯋꯥꯔꯤ ꯁꯥꯟꯅꯔꯒ ꯍꯥꯏꯗꯤ ꯑꯩꯈꯣꯏꯅꯒ ꯅꯍꯥꯟ ꯋꯥꯔꯤ ꯁꯥꯟꯅꯔꯒ ꯀꯩꯅꯣ ꯃꯤ ꯑꯅꯤ ꯑꯍꯨꯝ ꯊꯥꯔꯠ ꯄꯥꯔꯁꯟꯒ ꯐꯣꯟ ꯀꯣꯜ ꯇꯧꯔꯒ ꯋꯥꯔꯤ ꯁꯥꯟꯅꯅ ꯂꯩꯊꯣꯛꯄꯗꯣ ꯑꯗꯨ ꯑꯗꯨ ꯌꯥꯗꯦ
ꯑꯣ
ꯍꯥꯏꯗꯤ ꯑꯁꯣꯝ ꯅꯥꯀꯟꯗ ꯚꯣꯏꯁ ꯔꯦꯀꯣꯔꯠ ꯇꯧꯕꯗꯣ ꯐꯖꯅ ꯇꯥꯗꯦ ꯍꯥꯏꯕ
ꯎꯝ
ꯑꯉ ꯆꯥꯛ ꯆꯥꯔꯕꯣ
ꯌꯥꯗ꯭ꯔꯤꯗ ꯀꯥꯏꯗꯣꯏꯅꯣ ꯃꯤꯃꯤꯠꯇ ꯆꯪꯉꯛꯏꯁꯤꯔ
ꯏꯃꯤꯅꯦ ꯆꯥꯛꯀꯦꯅꯦ ꯅꯨꯄꯤꯅ ꯊꯣꯡꯉꯝꯃꯣꯕ ꯅꯪ ꯊꯣꯡꯗꯣꯏꯔꯣ
ꯅꯨ ꯄꯤꯡ ꯊꯣꯡꯉꯃꯦꯗ
ꯑꯩꯃꯁꯨꯣ
ꯌꯥ ꯍꯅꯤ ꯊꯂꯦ ꯍꯅꯦ
ꯑꯦ ꯅꯣꯏ ꯉꯔꯥꯡ ꯑꯣꯛꯇꯣ
ꯑ
ꯅꯪ ꯃꯅꯨꯡꯁꯥ ꯊꯣꯡꯕꯗꯣ ꯅꯩꯁꯨ ꯊꯣꯡꯕ꯭ꯔꯥ
ꯃꯄꯥꯟ ꯊꯥꯛ ꯈꯤꯁꯤꯡꯒ ꯃꯅꯨꯡꯊꯥ ꯁꯤꯡꯒ ꯌꯥꯅꯕꯅꯦ
ꯑꯁ ꯃꯗꯨꯗ ꯂꯥꯛꯄꯅ ꯐꯗꯣꯏꯖꯥꯠꯂꯥ
ꯌꯥꯈꯩꯕꯤꯃꯟꯗ ꯑꯣꯏꯔꯂꯣ
ꯄꯩꯁꯥ ꯂꯩꯇꯦꯅꯦ ꯅꯅꯥꯕ
ꯆꯠ ꯈꯔꯕ ꯑꯣꯏꯕ ꯍꯥ ꯏꯕꯦꯝꯃ ꯇꯣꯝꯕꯤ ꯄꯨꯈꯤꯕ ꯎ ꯀꯝ ꯀꯔꯔꯕ ꯆꯥ ꯀꯈꯤꯕ ꯑ
ꯃꯊꯟꯗ ꯉꯥꯏꯔꯕ ꯀꯁꯟ ꯆꯪꯉꯦ ꯏ ꯍꯦꯟꯅ ꯄꯥꯈꯣꯟ ꯁꯤꯖꯤꯤꯡꯕꯣ ꯁꯤꯗꯁꯨ ꯆꯠꯂꯣ ꯍꯥꯏꯔꯒ ꯆꯂꯨ ꯍꯣꯏ
ꯇꯔꯦꯌꯥ
ꯏꯆꯟ ꯆꯪꯈꯤꯕꯅꯦ ꯁꯣꯂꯛꯑꯣ ꯍꯥꯏꯌꯣꯕ
ꯁꯤꯒ
ꯑ ꯄꯩꯁꯥ ꯑꯗꯨꯣꯔꯗꯤ ꯑꯩꯉꯣꯟꯗ ꯄꯩꯁꯥ ꯌꯥꯎꯔꯝꯃꯔꯣꯏ ꯑꯩ ꯀꯩꯅꯣ ꯅꯍꯥꯟꯈꯩ ꯑꯦꯀꯥꯎꯟꯗ ꯄꯩꯁꯥ ꯁꯨꯅ ꯐꯖꯅ ꯃꯦꯟꯇꯦꯟ ꯇꯧꯗꯕꯩꯀꯣ ꯊꯥ ꯐꯥꯔꯛꯄꯅꯤꯅ ꯂꯨꯄꯥ ꯌꯥꯡꯈꯩ ꯃꯉꯥꯃꯨꯛ ꯀꯩ ꯀꯨꯟꯅꯤꯊꯣꯏꯃꯨꯛ ꯀꯩ ꯇꯔꯥꯅꯤꯊꯣꯏꯃꯨꯛ ꯀꯩ ꯀꯔꯤ ꯀꯩꯅꯣ ꯈꯪꯦ ꯐꯒꯠ ꯆ ꯀꯠꯈ꯭ꯔꯤ
ꯀꯩꯅꯣ ꯀꯛꯁꯤ ꯂꯩꯔꯝꯃꯤꯅꯤ
ꯅꯪ ꯄꯟꯖꯥꯕ ꯅꯠꯇ꯭ꯔꯣ
ꯎꯝ
ꯃꯥꯅꯤ ꯆꯞ ꯃꯥꯟꯅꯤ ꯑꯩꯁꯨ ꯄꯟꯖꯥꯕꯅꯤ ꯉꯁꯥꯏ ꯉꯔꯥꯡ ꯅꯍꯥꯟꯊꯩ ꯂꯄ ꯀꯥꯈꯠꯂꯛꯏꯁꯦ ꯃꯣꯏ ꯕꯦꯡꯒꯤ ꯑꯗꯨꯝ ꯀꯔꯤꯅꯣ ꯊꯥꯒꯤ ꯃꯣꯏꯅ ꯃꯦꯁꯦꯁ ꯂꯥꯛꯄ ꯍꯥꯏꯗꯤ
ꯍꯣꯏꯅꯦ ꯑꯥ ꯑꯗꯨ ꯃꯦꯁꯦꯁꯀꯤ ꯃꯦꯁꯦꯁꯀꯤ ꯄꯩꯁꯥꯁꯨ ꯀꯛꯇ꯭ꯔꯣ ꯊꯥ ꯑꯃꯒꯤ ꯆꯍꯤ ꯑꯃꯒꯤ ꯀꯛ ꯄꯄꯁꯤ ꯂꯩꯗꯅ
ꯆꯍꯤꯒꯤ ꯀꯛꯄꯔꯝꯒꯅꯤ ꯍꯟꯗꯛ ꯑꯩꯁꯦ ꯪ ꯉꯅꯤ ꯅꯍꯥꯟꯒꯩ ꯑꯃꯨꯛ ꯈꯛꯇꯤ ꯀꯩꯅꯣ ꯉꯁꯤ ꯈꯛꯇꯅꯤ ꯑꯩꯕꯨ ꯀꯌꯥꯅ ꯈꯪꯗꯦ ꯌꯥꯝ ꯌꯥꯎꯈꯤꯗ꯭ꯔꯕꯃꯤꯅꯤ ꯉꯁꯥꯏ ꯄꯩꯁꯥꯕꯨꯗꯤ ꯌꯥꯎꯔꯝꯕ ꯑꯗꯨꯏꯗꯒꯤ ꯃꯥꯏꯅꯁ ꯗꯤꯗꯛ ꯇꯧꯈꯤꯕ ꯄꯗ ꯀꯛꯈꯤꯕꯗꯒꯤ ꯌꯥꯝ ꯌꯥꯎꯍꯧꯗ꯭ꯔꯕꯅꯦꯕ ꯉꯔꯥꯡꯁꯨ ꯑꯩꯅ ꯄꯩꯁꯥ ꯍꯥꯞꯆꯜꯂꯛꯒꯦꯝ ꯍꯅ ꯊꯣꯛꯆꯕ꯭ꯔꯩ
ꯌꯥꯎꯗꯦ ꯂꯨꯄꯥ ꯀꯨꯟꯇꯔꯦꯠꯇ ꯌꯥꯎꯏꯤ ꯕ
ꯎꯝ
ꯌꯥꯎꯖꯔꯃꯅꯦꯍꯦ ꯍꯣꯏꯔꯣ ꯐꯅꯌꯥꯝ ꯌꯥꯎꯔꯝꯃꯅꯤ
ꯇꯨꯏꯁꯟꯣꯏ ꯄꯥꯏꯗ ꯎꯔꯝꯒꯅꯤ
ꯃꯣꯏ ꯃꯤꯁꯇꯔꯤ ꯀ
ꯎꯝ
ꯑꯩꯗꯤ ꯊꯣꯛꯎꯕ ꯌꯥꯔꯣꯏꯕ ꯑꯩꯈꯣꯏꯗ ꯂꯩꯔꯝꯒꯅꯤ ꯂꯤꯠꯂꯒ ꯐꯥꯠ ꯂꯣ ꯂꯧꯅꯕꯕꯗꯤ ꯅꯨꯡꯉꯥꯏꯗꯧ ꯌꯥꯝ ꯀꯟꯅ ꯄꯥꯏꯅꯤꯡꯕꯕꯨꯗꯤ ꯅꯠꯇꯦ ꯑꯩ ꯆꯔꯁꯨ ꯐꯅꯌꯥꯝ ꯃꯥꯟꯁꯤꯟꯈ꯭ꯔꯅꯤ
ꯑꯦꯁ ꯎꯇꯤꯁꯨꯨ ꯊꯣꯡꯃꯤ ꯃꯥꯜꯂꯤꯅꯦ
ꯅꯁ ꯁꯤ ꯋꯥꯔꯤ ꯁꯥꯕꯁꯤ ꯂꯣꯏꯁꯤꯜꯂꯦꯔꯦꯔꯒ ꯈꯣꯡꯃꯨꯠ ꯍꯥꯡꯗꯨꯕ ꯉꯆꯥ ꯅꯨꯄꯤ ꯑꯍꯟꯗꯨꯣꯏꯗꯤ ꯁ꯭ꯀꯨꯜ ꯆꯠꯈꯤꯕ꯭ꯔꯥ
ꯁꯨꯟ ꯆꯂꯣ ꯃꯅꯤ ꯣ ꯑꯇꯣꯝꯕꯤꯗꯝ ꯃꯃꯥꯏ ꯑꯃ ꯇꯧꯅꯤꯡꯅꯤ ꯃꯃꯜ
ꯑ ꯀꯅꯥ ꯀꯅꯥꯅꯣ ꯑꯩꯅ ꯁ꯭ꯋꯥꯏꯗ ꯍꯥꯞꯄꯤꯁꯦ ꯅꯪ ꯍꯥꯞꯄꯦ ꯖꯤꯇꯦꯟꯁꯨ ꯍꯥꯞꯄꯦ ꯑꯗꯨꯗꯒꯤ ꯃꯤ ꯃꯉꯥ ꯇꯔꯨꯛ ꯁꯨꯨꯔꯃꯤꯅꯦ ꯑꯩꯈꯣꯏ ꯖꯣꯟꯁꯨ ꯍꯥꯞꯄꯤ
ꯑꯗꯨꯒ ꯖꯤꯇꯦꯅꯦ ꯅꯪꯅꯦ ꯑꯩꯈꯣꯏ ꯌꯣꯅꯦ ꯑꯩꯈꯣꯏꯁꯨ ꯃꯃꯥꯁꯨ ꯍꯥꯞꯄꯤ ꯅ꯭ꯌꯨ ꯖꯤꯂꯥꯟꯟꯅꯦ ꯃꯣꯏ ꯅꯣꯏ ꯃꯤ ꯇꯔꯦꯠ ꯁꯨꯕꯤꯒꯨꯝ ꯇꯧꯕꯅꯤ ꯍꯣꯏ ꯏꯃꯥꯟꯅꯕꯒ ꯁꯣꯝ ꯅꯥꯀꯟꯗ
ꯁꯤꯒꯤ ꯀꯣꯜꯒꯤꯁꯤꯗꯤ ꯀꯩꯁꯨ ꯅꯠꯇꯦꯕ ꯀꯩꯁꯨ ꯅꯠꯇꯦ ꯍꯥꯏꯁꯤ ꯐꯖꯅ ꯅꯤꯌꯣꯝ ꯆꯨꯝꯅ ꯃꯥꯒꯤ ꯋꯥꯔꯤ ꯁꯥꯟꯅꯕ ꯀꯣꯜ ꯑꯃꯐꯥꯎ ꯃꯤꯁ ꯑꯣꯏꯗ꯭ꯗꯤꯀꯣ ꯃꯤꯁ ꯑꯣꯏ ꯌꯥꯎꯋꯦꯕ ꯁꯄꯣꯉꯣꯟꯗ ꯀꯣꯜ ꯇꯧꯔꯛꯑꯅꯤꯗꯅ ꯀꯣꯜ ꯇꯧꯔꯛꯑꯀꯥꯟꯗ ꯑꯩꯅ ꯄꯥꯏꯈꯠꯇ꯭ꯔꯦꯕ
ꯎꯝ
ꯈꯠꯇ꯭ꯔꯁꯨ ꯑꯗꯨꯝ ꯀꯥꯎꯟꯇꯤꯡ ꯆꯠꯀꯅꯦꯕ ꯖꯦꯔꯣ ꯍꯥꯏꯔꯒ ꯑꯗꯨꯝ ꯀꯣꯜ ꯆꯠꯈꯤꯅꯦꯕ ꯈꯪꯕ꯭ꯔ
ꯑꯗꯒꯤ ꯅꯪꯅ ꯀꯣꯜ ꯁꯄꯣꯁ ꯑꯩꯉꯣꯟꯗ ꯀꯣꯜ ꯅꯪꯅ ꯇꯧꯒꯗꯧꯕ ꯇꯥꯔꯒꯦꯠꯁꯤ ꯂꯣꯏꯔꯦꯅ ꯈꯜꯂꯣꯕ ꯑꯗꯨ ꯅꯪꯗꯤ ꯈꯪꯕꯅꯤꯅ ꯑꯃꯨꯛꯀ ꯇ꯭ꯔꯥꯏ ꯇꯧꯁꯤꯜꯂꯨꯔꯦꯕ ꯑꯗꯨꯁꯨ ꯅꯪ ꯑꯣꯂꯃꯨꯀ ꯀꯣꯜꯗꯤ ꯁꯨꯛꯇꯧ ꯇꯧꯈꯤꯗꯕꯤꯗ ꯑꯗꯨ ꯖꯦꯔꯛꯣ ꯍꯥꯏꯔꯒ ꯑꯗꯨꯝ ꯖꯦꯔꯣ ꯍꯥꯏꯁꯤꯅ ꯃꯥꯒꯤ ꯁꯦꯀꯦꯟ ꯃꯁꯤꯡ ꯂꯧꯕꯅꯦꯕꯀꯣ ꯑꯗꯨ ꯄꯠꯇꯗꯤ ꯖꯦꯔꯣꯗꯤ ꯆꯠꯈꯤ ꯖꯦꯔꯣ ꯆꯠꯈ꯭ꯔꯗꯤ ꯄꯩꯁꯥ ꯁꯥꯔꯣꯏꯕ ꯋꯥꯥꯏꯅ ꯈꯔ ꯇꯣ ꯃꯣꯏ ꯑꯗꯨꯅ ꯅꯪꯅ ꯈꯪꯅ ꯅꯤꯌꯣꯝ ꯆꯨꯝꯅ ꯅꯪꯅ ꯐꯣꯟ ꯇꯧꯔꯒꯦ ꯍꯥꯏꯔꯀꯥꯟꯗ ꯍꯥꯏꯗꯤ ꯄꯩꯁꯥꯗꯨ ꯁꯦꯡꯅ ꯐꯪꯅꯤꯡ ꯇꯥꯔꯒꯗꯤꯀꯣ ꯅꯪꯅ ꯇꯧꯕꯗ ꯃꯤꯗꯨꯗ ꯍꯥꯟꯅꯅ ꯐꯖꯅ ꯑꯦ ꯋꯥꯔꯤ ꯁꯥꯟꯅꯁꯤ ꯐꯣꯟ ꯇꯧꯔꯛꯀꯦ ꯍꯥꯏꯔꯒ ꯑꯣꯏꯔꯁꯨ ꯑꯗꯨꯃꯥꯏꯅ ꯐꯖꯅ ꯍꯥꯏꯅꯔꯒ ꯅꯠꯇ꯭ꯔꯗꯤ ꯖꯦꯔꯣꯗ ꯆꯠꯈꯤꯕ ꯍꯥꯏꯁꯤ ꯅꯪ ꯂꯨꯄꯥ ꯂꯨꯄꯥ ꯆꯥꯝꯃ ꯃꯥꯡꯗꯣꯏꯅꯦ ꯅꯤꯌꯣꯝ ꯆꯨꯝꯅ ꯋꯥꯔꯤ ꯁꯥꯟꯅꯔꯒ ꯀꯩꯅꯣ ꯇꯧꯔꯗꯤ ꯐꯩꯗꯅꯀꯣ ꯑꯩꯁꯨ ꯔꯤꯁꯤꯞꯇꯤ ꯐꯅꯌꯥꯝ ꯇꯧꯈꯤꯕꯅꯤ ꯄꯩꯁꯥꯗꯤ ꯑꯃꯨꯛ ꯆꯪꯉꯛꯇꯤ ꯀꯔꯝ ꯀꯥꯟ ꯁꯥꯔꯛꯀꯗꯣꯏꯅꯣ ꯈꯪꯗꯦꯅꯕ
ꯏꯕꯩꯗꯨꯅꯒ ꯊꯤꯜꯂꯔꯒꯅꯦꯕ
ꯍꯣꯏ ꯍꯣꯏ ꯍꯣꯏ ꯏꯕ ꯈꯛꯇ ꯅꯠꯇꯦ ꯃꯣꯏꯒꯤ ꯃꯣꯏꯅ ꯏꯔꯒ ꯄꯤꯔꯛꯄꯀꯣ
ꯎꯝ
ꯄꯤꯔꯞꯄꯤꯤꯔꯛꯏ ꯄꯣꯠꯇꯣ ꯑꯩꯈꯣꯏꯅ ꯐꯖꯅ ꯄꯥꯕꯤꯕꯁꯨ ꯌꯥꯎꯅꯦꯕ ꯚꯣꯏꯁ ꯑꯗꯨꯅ ꯚꯣꯏꯁꯀꯤ
ꯑꯥ
ꯏꯔꯩ ꯄꯣꯠꯇꯨ ꯑꯩꯈꯣꯏꯅ ꯐꯖꯅ ꯄꯥꯛꯑꯅꯤ ꯐꯨꯁꯇꯣꯞꯀ ꯂꯩꯔꯀꯥꯟꯗ ꯑꯩꯈꯣꯏ ꯉꯥꯏꯍꯥꯛꯀ ꯂꯦꯞꯄꯤꯔꯒ ꯑꯃꯨꯛ ꯑꯩꯈꯣꯏ ꯍꯥꯏꯗꯤ ꯑꯩꯈꯣꯏꯅ ꯀ ꯁ꯭ꯀꯨꯜꯗ ꯏꯁꯇꯦꯟꯖ ꯑꯗꯨꯝ ꯄꯥꯕꯗꯣ ꯑꯗꯨꯒꯤ ꯏꯁꯇꯥꯏꯜꯗꯒ ꯑꯗꯨꯝ ꯄꯥꯕꯤꯕ ꯑꯗꯨꯒꯨꯝꯕꯁꯨ ꯂꯥꯛꯀꯅꯤꯨ ꯑꯗꯒꯤ ꯃꯣꯏꯅ ꯚꯣꯏꯁ ꯊꯥꯔꯛꯑꯒ ꯑꯩꯈꯣꯏꯅ ꯏꯤꯊꯣꯛꯄꯤꯕ ꯑꯗꯨꯝꯕꯁꯨ ꯈꯔ ꯂꯥꯛꯀꯅꯤ
ꯉꯔ ꯅꯪꯗ ꯍꯪꯉ ꯍꯥꯏꯕꯗꯦꯕ ꯅ ꯍꯜꯦ ꯍꯪꯦ ꯐꯔꯀꯔꯒꯗ
ꯈꯣꯡꯀꯣꯠ ꯍꯗꯣꯔꯤꯒꯦ ꯑꯗꯨꯒ ꯑꯃꯨꯛ ꯇꯧꯔꯛꯀꯦ
ꯑꯃꯝꯅꯤ ꯔ